ꯍꯜꯂꯣ
ꯍꯂꯣ ꯇꯥꯕ꯭ꯔꯣ
ꯇꯥꯏ ꯇꯥꯕꯣ
ꯇꯥꯏꯌꯦ ꯇꯥꯏꯌꯦ ꯀꯩꯗꯧꯔꯤꯅꯣ
ꯑꯩ ꯁꯨꯝ ꯑꯗꯨꯝ ꯐꯝꯃꯤꯗ ꯑꯃꯨꯛ ꯐꯝ ꯑꯃꯨꯛ ꯆꯠ ꯑꯩꯒꯤ ꯄꯨꯟꯁꯤꯁꯦ ꯅꯪꯗꯤ ꯀꯩꯗꯧꯔꯤꯒꯦ ꯊꯕꯛ ꯀꯪꯅꯤꯗ ꯅꯨꯡꯉꯥꯏꯔ ꯅꯨꯡꯉꯥꯏꯇꯤꯔ ꯈꯪꯗꯅ ꯑꯩꯈꯣꯏꯗꯤ ꯂꯦꯟꯐꯝ ꯈꯪꯗ꯭ꯔꯦꯅꯦꯍꯦ ꯍꯣꯏ ꯀꯩꯗꯧꯔꯤꯅꯣ
ꯑꯩꯗꯤ ꯑꯉꯥꯡ ꯁꯦꯟꯅꯔꯒ ꯂꯦꯜꯂꯤꯅꯦ
ꯅꯣꯏ ꯅꯪ ꯊꯕꯛ ꯅꯪ ꯊꯕꯛꯇꯤ ꯑꯉꯥꯡ ꯁꯦꯟꯅꯕꯒꯤ ꯊꯕꯛꯅꯤꯅꯦꯀꯣ ꯑꯉꯥꯡ ꯁꯤꯟꯅꯕꯁꯦ ꯌꯥꯝ ꯐꯕꯅꯦ ꯌꯥꯝ ꯐꯕ ꯊꯕꯛꯅꯤꯅꯦ
ꯎꯝ
ꯅꯨꯡꯁꯥꯏ ꯌꯥꯝ ꯁꯥꯏꯀꯣ
ꯅꯨꯡꯁꯥ ꯁꯍꯟꯕꯌꯦ ꯑꯁꯤꯁꯤ ꯌꯨꯝ ꯀꯔꯛ ꯑꯅꯤ ꯂꯩꯑꯦ ꯑꯗꯨꯗ ꯐꯝꯃꯒ ꯂꯩꯕꯅꯦ
ꯌꯨꯝ ꯀꯥꯔꯛ ꯑꯅꯤ ꯍꯥꯏꯗꯤ ꯀꯩꯅꯧꯒꯤꯗꯣꯏꯔꯣ ꯑꯩꯈꯣꯏꯒꯤ ꯋꯥꯁꯔꯨꯝ ꯆꯠ ꯋꯥꯁꯔꯨꯝ ꯆꯪꯐꯝꯗꯨꯔꯣ
ꯍꯣꯏ
ꯑꯗꯨꯗ ꯅꯨꯡꯁꯤꯠ ꯎꯔ ꯎꯔ ꯁꯤꯠꯂꯛꯄ꯭ꯔꯕ ꯍꯥ ꯍꯥ
ꯍꯦ ꯍꯦ ꯖꯤꯝꯒꯥꯏ ꯁꯤꯜꯂꯛꯑꯦ ꯅꯨꯡꯉꯥꯏ ꯍꯥꯏ ꯑꯗꯨ ꯀꯟꯅ ꯁꯤꯜꯂꯛꯑꯗꯤ ꯅꯂꯥ ꯃꯅꯝ ꯂꯥꯛꯀꯅꯤ ꯍꯧꯖꯤꯛ ꯐꯥꯎꯗꯤ ꯂꯥꯛꯇꯔꯤ ꯅꯨꯡꯁꯤꯠꯁꯦ ꯐꯖꯕ꯭ꯔꯥ ꯑꯐꯕ ꯅꯨꯡꯁꯤꯠꯔꯣ ꯀꯔꯤꯔꯥ ꯈꯪꯗꯦ ꯏꯪꯉꯦꯅ ꯐꯝꯃꯤꯅꯦ ꯑꯉꯥꯡꯁꯨ ꯇꯨꯝꯃꯨ ꯌꯥꯗꯦꯕ ꯁꯥꯃꯟꯕꯒꯤ
ꯑꯣ ꯑꯐꯕ ꯅꯨꯡꯁꯤ ꯑꯣꯏꯔꯝꯃꯅꯤ ꯀꯩꯅꯣ ꯍꯨꯔꯨ ꯍꯨꯔꯨ ꯍꯨꯔꯨ ꯍꯨꯔꯨ ꯀ ꯁꯤꯠꯂꯛ
ꯍꯦ ꯍꯦ ꯍꯥꯍꯥꯍꯥ ꯑꯥ ꯅꯣꯏꯒꯤ ꯅꯪꯒꯤ ꯑꯥ ꯅꯨꯡꯁꯤꯠꯀꯤ ꯃꯈꯣꯟꯗꯨꯅ ꯏꯪꯕ ꯐꯥꯎꯋꯦꯍꯦ ꯍꯦ ꯍꯦ ꯍꯦ
ꯑꯍꯥꯍꯥꯍꯥ ꯑꯥ ꯏꯪꯕꯅꯦ ꯑꯩ ꯍꯧꯖꯤꯛ ꯑꯩ ꯂꯩꯐꯝ ꯅꯨꯡꯁꯨ ꯅꯨꯡꯁꯤꯠ ꯂꯛꯑꯦ ꯍꯨꯔꯨ ꯍꯨꯔꯨꯅ ꯌꯥꯝ ꯏꯪꯉꯦ
ꯑꯗꯨꯗꯤ ꯅꯣꯏꯗꯤ ꯄꯥꯝꯕꯤ ꯌꯥꯝ ꯂꯩꯕ꯭ꯔꯣ ꯅꯪ ꯃꯅꯥꯛꯇ ꯄꯥꯝꯕꯤ ꯂꯩꯕ꯭ꯔꯥ
ꯍꯥ ꯍꯥ ꯍꯣꯏ ꯎ ꯄꯥꯝꯕꯤ ꯌꯥꯝ ꯍꯧꯑꯦ ꯎꯄꯥꯝꯕꯤ ꯌꯥꯝ ꯍꯧꯋꯤ ꯌꯥꯝ ꯅꯨꯡꯉꯥꯏ ꯎꯔꯨꯝ ꯀꯣ ꯎꯔꯨꯝ ꯇꯥꯏꯑꯦꯕ ꯑꯗꯨꯅ ꯑꯩꯈꯣꯏꯗꯤ ꯇꯤ ꯊꯣꯛꯇ꯭ꯔꯤꯕ ꯑꯥ ꯌꯨꯝꯗ ꯂꯩꯕꯗꯣ ꯑꯗꯨ ꯑꯗꯨꯁꯨꯄꯨꯗꯤ ꯁ꯭ꯋꯥꯏꯗ ꯊꯣꯛꯄꯅ ꯐꯩꯌꯦꯕ ꯅꯨꯡꯉꯥꯏꯌꯦꯕ
ꯎꯝ
ꯎꯔꯨꯝ ꯎꯔꯨꯝ ꯇꯥꯕꯩ ꯃꯊꯛ ꯎꯔꯨꯝ ꯇꯥꯕꯩ ꯃ ꯍꯣꯏ ꯃꯥꯅꯦ ꯎꯔꯨꯝ ꯇꯥꯕꯒꯤ ꯃꯊꯛꯇ ꯅꯨꯡꯁꯤꯠꯁꯨ ꯑꯃꯨꯛ ꯁꯤꯜꯂꯛꯄꯤ
ꯎꯝ ꯑꯦ ꯅꯪꯒꯤ ꯅꯨꯡꯁꯤꯕꯤꯗ ꯋꯥꯔꯤ ꯑꯃꯨꯛ ꯁꯥ ꯍꯥ ꯃꯦꯠꯇꯦ ꯃꯣꯟꯗ ꯁꯒꯠꯂꯒ ꯂꯦꯔꯥ ꯍꯥꯍꯥꯍ
ꯅꯨꯡꯁꯤꯕꯤꯒ ꯋꯥꯔꯤ ꯁꯥꯗꯦꯗ ꯀꯔꯤ ꯋꯥꯔꯤꯅꯤꯅ ꯋꯥꯔꯤ ꯁꯥꯗꯧ ꯂꯩꯇ꯭ꯔꯦ ꯋꯥꯔꯤ ꯁꯥꯅꯤꯡꯉꯥꯏ ꯂꯩꯇ꯭ꯔꯦ ꯂꯣꯏ ꯂꯣꯏ ꯁꯥꯗꯣꯛꯈ꯭ꯔꯦ꯫ ꯑꯩꯈꯣꯏꯗꯤꯅꯦ ꯋꯥꯔꯤ ꯆꯁꯤ ꯊꯥ ꯊꯥ ꯑꯃꯃꯝꯒꯤ ꯍꯞꯇꯥ ꯍꯞꯇꯥꯒꯤ ꯑꯗꯨꯝ ꯄꯨꯂꯞ ꯈꯨꯗꯛꯇ ꯄꯨꯜꯂꯞ ꯁꯥꯗꯣꯛꯑꯒ ꯕ꯭ꯔꯦꯛ ꯂꯩꯕꯅꯦ ꯑꯩꯈꯣꯏꯗꯤ ꯍꯤꯍꯤꯍꯤ ꯖꯥꯖꯥ ꯖꯥꯠ ꯖꯥꯠꯅꯦꯕ ꯇꯧꯔꯤꯁꯦ ꯑꯍ ꯅꯪꯅ ꯈꯪꯗꯦ ꯋꯥꯅꯤ
ꯑ ꯆꯥ ꯆꯥ
ꯅꯨꯡꯁꯥ ꯑꯃꯨꯛ ꯁꯥꯏꯑꯦ ꯃꯈꯥꯔꯣꯝꯗꯒꯤ ꯅꯣꯡ ꯑꯃꯨꯛ ꯃꯪꯂꯛꯑꯦ ꯅꯣꯡꯃꯨꯛ ꯇꯥꯗꯧ ꯃꯥꯜꯂꯦ ꯍꯧꯔꯦꯟ
ꯁꯤꯗꯗꯤ ꯃꯪꯗꯦ ꯑꯗꯨꯕꯨ ꯌꯨꯝ ꯁꯥꯕꯒꯤ ꯀꯩꯅꯣ ꯑꯥ ꯀꯔꯤ ꯇꯦꯡꯀꯤꯔꯥ ꯍꯩꯕꯒꯤꯀꯣ ꯃꯈꯣꯟꯗꯣ ꯑꯁ
ꯑꯣ ꯀꯥꯏꯗ ꯇꯤꯡꯒꯤ ꯍꯩꯒꯦ ꯇꯥꯗꯦ
ꯁꯤ ꯃꯇꯥꯏ ꯑꯃ ꯌꯨꯝ ꯁꯥꯔꯒ ꯂꯩꯌꯦꯕ ꯃꯣꯏ ꯇꯦꯡꯒꯤ ꯍꯩꯕꯒꯤꯀꯣ꯫
ꯑꯣ ꯊꯕꯛ ꯁꯨꯋꯦ ꯃꯈꯣꯟꯁꯨ ꯇꯥꯅꯤꯡꯗꯕꯅꯦ ꯑꯩꯈꯣꯏ ꯅꯥꯀꯟꯗꯒ ꯊꯕꯛ ꯁꯨꯁꯨꯖꯜꯂꯗꯤꯀꯣ ꯇꯥꯅꯤꯡꯗꯕꯅꯦ
ꯆꯥꯅꯤꯡꯗꯦ ꯑꯗꯨꯒꯤ ꯁꯤꯗ ꯔꯨꯝꯗ ꯂꯩꯔꯗꯤ ꯑꯁ ꯁꯥꯕꯣ ꯁꯥ ꯁꯥꯕꯒ ꯑꯗꯨ ꯃꯈꯣꯟꯗꯨ ꯂꯩꯕ ꯌꯥꯗꯦ ꯑꯗꯨꯒꯤ
ꯅꯣꯏꯁꯨ ꯁꯥꯔꯝꯃꯅꯤ ꯍꯣꯏ ꯁꯥꯔꯃꯅꯤ ꯍꯥꯏꯗꯤ ꯖꯤꯡꯒ ꯖꯤꯡ ꯅꯣꯏ ꯅꯣꯏ ꯌꯨꯝꯗꯨꯁꯨ ꯁꯥꯔꯝꯕꯅꯦꯕ ꯍꯥꯏꯗꯤ ꯖꯤꯡꯒꯥ ꯀꯨꯞꯄꯗꯨꯁꯨ ꯁꯨ ꯌꯥꯝ ꯋꯥꯡꯕ ꯅꯠꯇꯦꯕ
ꯑꯩꯈꯣꯏꯅꯦ ꯀꯨꯝ ꯃꯣꯏ ꯔꯨꯝꯗꯨꯗꯤ ꯀꯩꯅꯣ ꯏꯪꯉꯦ
ꯍꯣꯏ ꯑꯗꯨ ꯑ ꯑꯗꯨꯕꯨꯒꯣ ꯏꯊꯝꯊꯥ ꯅꯤꯡꯊꯝꯊꯥꯗꯗꯤ ꯅꯨꯡꯉꯥꯏꯌꯦ ꯑꯗꯨꯒꯤ ꯖꯒꯥꯗꯣ
ꯑꯣ
ꯐꯤ ꯁꯨꯕꯩꯁꯨ ꯑꯗꯨꯒꯤ ꯃꯃꯥꯡꯗ ꯑꯗꯨꯝ ꯁꯨꯕ ꯌꯥꯔꯦ ꯌꯥꯝ ꯅꯨꯡꯉꯥꯏ ꯖꯒꯥꯗ ꯌꯥꯝ ꯅꯨꯡꯉꯥꯏꯅꯦ ꯍꯌꯦꯡ ꯍꯌꯦꯡꯋꯥꯏ ꯑꯩ ꯌꯨꯝ ꯁꯥꯀꯥꯟꯗ ꯑꯗꯨꯃꯥꯏꯅ ꯁꯥꯇꯥꯔꯦ꯫ ꯌꯥꯝ ꯅꯨꯡꯉꯥꯏꯗꯧ ꯃꯥꯂꯦ ꯖꯒꯥꯗꯣ
ꯎꯝ ꯅꯪ ꯅꯣꯏ ꯌꯨꯝ ꯁꯥꯔꯀꯥꯟꯗꯀꯣ ꯐꯖꯅ ꯍꯥꯏꯗꯤ ꯌꯨꯝ ꯆꯥꯎꯅ ꯁꯥꯗ꯭ꯔꯁꯨꯀꯣ
ꯍꯣꯏ
ꯈꯔ ꯂꯩꯕ ꯌꯥꯔ ꯂꯩꯕ ꯌꯥꯔꯗꯤ ꯌꯥꯔꯦꯀꯣ ꯌꯥꯝ ꯆꯥꯎꯅ ꯁꯦꯝꯕꯗꯣ ꯁꯥꯕꯗꯣ ꯀꯥꯟꯅꯗꯦꯕ
ꯑ ꯏꯕꯅꯤ ꯂꯩ ꯂꯩ ꯇꯦ ꯑꯈꯣꯢ ꯌꯨꯝꯗꯨꯀꯣ ꯑꯩ ꯔꯨꯝ ꯇꯧꯕ ꯌꯥꯝ ꯐꯖꯅ ꯁꯥꯗ꯭ꯔꯁꯨꯀꯣ ꯏꯕꯅꯤ
ꯌꯨꯝꯁꯦ ꯎꯝ
ꯏꯕꯥꯅꯤꯗꯤꯀꯣ ꯌꯥꯝ ꯆꯥꯎꯕꯁꯨ ꯅꯠꯇꯦ ꯈꯔ ꯄꯤꯛꯅ ꯌꯨꯝꯁꯨ ꯈꯔ ꯄꯤꯛꯅ ꯁꯥꯒꯦꯕ
ꯍꯣꯏ ꯑꯩ ꯑꯩꯈꯣꯏ ꯑꯩꯈꯣꯏꯒꯤꯥ ꯁꯥꯏꯖꯇ ꯁꯥꯢꯖꯇ ꯇꯧꯑꯣ
ꯍꯣꯏ
ꯃꯁꯤ ꯀꯩꯅꯣ ꯇꯧꯋꯦꯕ ꯌꯨꯝ ꯎꯝ ꯌꯨꯝ ꯁꯦꯡꯕꯁ ꯁꯨ ꯀꯣ ꯇꯜꯂꯦ ꯑꯩꯈꯣꯏꯗ ꯐꯥꯎ ꯇꯜꯂꯤꯅꯦ ꯌꯨꯝ ꯅꯨꯄꯤꯒꯤꯗꯤ ꯊꯕꯛ
ꯃꯅꯦ ꯅꯨꯡꯉꯥꯏ ꯂꯩ ꯅꯨꯡꯉꯥꯏꯕ ꯁꯥꯏꯖ ꯑꯃ ꯂꯩꯕꯅꯤꯗ ꯀꯣ
ꯎꯝ ꯎꯝ ꯂꯩꯌꯦ ꯆꯥꯎ ꯃꯜꯂꯗꯤ ꯋꯥꯕꯅꯤ ꯅꯨꯡꯗꯤ ꯅꯨꯡꯉꯥꯏꯔꯝꯅꯤ ꯑꯗꯨ ꯑꯣꯏꯔꯁꯨꯀꯣ ꯅꯥꯟꯅ ꯅꯥꯟꯅ ꯂꯩꯁꯦ ꯍꯥꯏꯔꯗꯤ ꯑꯥ ꯆꯞ ꯆꯥꯅ ꯇꯧꯒꯗꯕ ꯅꯠꯇ꯭ꯔꯗꯤ ꯆꯥꯎꯅꯒ ꯁꯥꯔꯗꯤ ꯑꯦ ꯇꯟꯕꯒ ꯋꯥꯏ ꯁꯤꯠꯇ꯭ꯔꯁꯨ ꯌꯥꯔꯦ ꯍꯌꯦꯡꯅ ꯇꯧꯔꯒꯦꯒ ꯊꯝꯒꯅꯦꯕ ꯊꯕꯛꯇꯣ
ꯃꯥꯅꯦ ꯃꯥꯅꯦ ꯑꯩꯗꯤꯀꯣ ꯇꯣꯂꯣꯞ ꯆꯥꯗ꯭ꯔꯁꯨꯀꯣ ꯌꯨꯝ ꯁꯥꯕꯗꯗꯤ ꯅꯥꯟꯅ ꯁꯥꯒꯦꯁ ꯁꯤꯅꯤꯗ ꯂꯩꯐꯝꯗꯨꯒ ꯌꯥꯝ ꯅꯨꯡꯉꯥꯏꯅ ꯂꯩꯅꯕ ꯑꯦ ꯇꯣꯂꯣꯞ ꯆꯥꯗꯦ ꯍꯥꯏꯌꯦ ꯄꯩꯁꯥ ꯄꯩꯁꯥ ꯄꯥꯏꯗꯁꯨꯀꯣ ꯑꯩꯗꯤ ꯂꯩ ꯃꯐꯝꯗꯨꯗꯤ ꯈꯔ ꯅꯥꯟꯅ ꯅꯨꯡ ꯌꯥꯝ ꯅꯨꯡꯉꯥꯏꯅ ꯂꯩꯕ ꯌꯥꯅꯕꯀꯣ ꯁꯦ ꯁꯥꯒꯦ ꯈꯜꯂꯤ ꯑꯩꯗꯤ
ꯅꯪ ꯁꯦꯚꯤꯡ ꯌꯥꯝ ꯇꯧꯔꯝꯃꯅꯤꯗ
ꯀꯥꯏꯗꯩ ꯁꯦꯚꯤꯡꯅꯣꯗ ꯁꯦꯚꯤꯡ ꯁꯦꯚꯡꯒꯤ ꯋꯥ ꯍꯥ ꯍꯥ ꯋꯥ ꯍꯥꯏꯔꯛꯀꯅꯣꯗ ꯇꯜꯂꯤꯗ ꯀꯥꯏꯗ ꯁꯦꯚꯤꯡꯅꯣꯗ ꯄꯩꯁꯥ ꯆꯠꯐꯝ ꯆꯠꯐꯝ ꯉꯥꯛꯇꯅꯦ
ꯆꯠꯐꯝ ꯂꯩꯔꯤꯗꯣ ꯐꯔꯤꯅꯦ ꯂꯥꯛꯄꯒꯤ ꯆꯠꯐꯝ ꯂꯩꯔꯤꯅꯦ ꯂꯥꯛꯇ꯭ꯔꯗꯤ ꯆꯠꯐꯝ ꯂꯩꯇꯦꯕ
ꯍꯣꯏ ꯑꯁ ꯄꯩꯁꯥꯁꯦ ꯌꯥꯝ ꯀꯩ ꯖꯠ ꯖꯠꯅꯤꯀꯣ ꯉꯛꯄꯅꯤꯀꯣ ꯄꯩꯁꯥ ꯁꯥꯁ ꯆꯠ ꯆꯔ ꯍꯟꯗꯛ ꯍꯟꯗꯛ ꯆꯍꯤꯗꯤ ꯄꯩꯁꯥ ꯑꯗꯨ ꯁꯦꯚꯤꯡ ꯇꯧꯔꯅꯤ ꯄꯩꯁꯥ ꯄꯥꯏꯔꯅꯤ ꯂꯥꯛ ꯑꯅꯤ ꯑꯍꯨꯝ ꯈꯩꯠꯇ ꯄꯥꯏꯕ ꯌꯥꯔꯅꯤ ꯈꯜꯂꯝꯕꯁꯦ ꯑꯁ ꯑꯃꯨꯛ ꯄꯥꯏꯗꯕꯤꯅꯤ ꯍꯦꯛꯇ ꯂꯣꯏꯕꯅꯦ ꯍꯦꯛꯇ ꯆꯠꯄꯅꯦꯕ ꯑꯗꯨꯅ ꯇꯟꯕ ꯑꯃ ꯌꯥꯎꯕꯅꯦ ꯄꯩꯁꯥ ꯇꯥꯟꯖꯔꯒꯁꯨ ꯍꯣ ꯍꯦꯛꯇ ꯆꯠꯈꯤꯕ ꯍꯦꯛꯇ ꯆꯠꯈꯤꯕ ꯑꯩꯏꯗꯤ ꯑꯉꯥꯡꯁꯨ ꯈꯔꯁꯨ ꯑꯗꯨꯝ ꯂꯩꯕꯅꯤꯅꯀꯣ ꯀꯥ ꯕꯔꯥꯕꯨ ꯑꯣꯏꯒꯦꯔꯥ ꯀꯩꯕꯨꯨ ꯑꯣꯏꯒꯦꯔꯥ ꯑꯗꯨꯝ ꯆꯜꯂꯦꯕ ꯑꯗꯨꯅ ꯄꯩꯁꯥ ꯈꯨꯠꯇ ꯄꯥꯏꯗꯦ
ꯉꯁꯥꯏ ꯑꯌꯨꯛ ꯀꯩ ꯂꯩꯔꯦ ꯉꯁꯥꯏ ꯑꯌꯨꯛ ꯀꯩ ꯃꯊꯦꯜ ꯍꯣꯠꯅꯔꯦ
ꯉꯔꯥꯡꯒꯤ ꯑꯣꯛꯁꯥꯗꯣ ꯑꯗꯨꯝ ꯆꯥꯏ ꯍꯦ ꯍꯦ ꯍꯦ
ꯑꯣ ꯑꯣ ꯑꯣ ꯉꯔꯥꯡꯒꯤ ꯑꯣꯁꯥꯗꯣ
ꯑꯥ ꯉꯔꯥꯡꯒꯤ ꯆꯗ ꯑꯗꯨꯝ ꯆꯥꯏ ꯉꯥꯁꯤꯒꯤ ꯆꯗ꯭ꯔꯦ
ꯎꯝ ꯅꯕꯥꯅꯤꯈꯥꯏ ꯑꯣꯏꯔꯗꯤ ꯍꯥꯏ ꯃꯊꯪꯗꯗꯤ ꯀꯤꯂꯣ ꯃꯈꯥꯏ ꯌꯧꯔꯨꯅꯨ ꯂꯧꯕꯗ ꯄꯥ ꯋꯥ ꯂꯧꯔꯣ
ꯍꯥ ꯍꯦ ꯍꯥ ꯍꯦ ꯄꯋꯥ ꯂꯧꯔꯒ ꯄꯤꯒꯗ꯭ꯔꯣ ꯃꯤ ꯍꯤ ꯍꯤ
ꯍꯥꯞꯆꯤꯜꯂꯣ ꯌꯥꯔꯦ ꯀꯩꯅꯣ ꯄꯤꯅꯤꯍꯦ ꯄꯋꯥ ꯄꯋꯥ ꯈꯛꯇ ꯂꯩꯒꯦ ꯍꯥꯏꯔ ꯄꯤꯕꯅꯦ
ꯅꯠꯇꯦ ꯁꯥꯗꯀꯣ ꯑꯂꯨ ꯊꯥꯛꯄꯗꯣ ꯑꯩꯗꯤ ꯄꯥꯝꯗꯦ ꯎꯝ ꯄꯥꯝꯗꯦꯕ ꯆꯥꯅꯤꯡꯗꯦ
ꯑꯥꯂꯨ ꯊꯥꯛꯄꯗ ꯁꯥꯗ ꯑꯩ ꯁꯥꯗꯨꯁꯨ ꯆꯥꯅꯤ ꯑꯥꯂꯨꯁꯨ ꯑꯗꯨꯝ ꯍꯥꯎꯕꯅꯦ
ꯑꯂꯨ ꯑꯂꯨ ꯑꯂꯨ ꯊꯥꯛꯄꯖꯦ ꯕꯣꯏꯂꯔꯒꯨꯝꯕꯗꯀꯣ
ꯍꯣꯏ ꯕꯣꯏꯂꯔꯒꯨꯝꯕꯗ ꯊꯥꯛꯄꯗꯣ ꯑꯂꯨ ꯑꯂꯨ ꯀꯩ ꯍꯥꯏꯁꯤꯔꯥ ꯈꯔ ꯊꯣꯂꯒ ꯐꯨꯠꯄꯗ ꯈꯔ ꯀꯨꯏꯅ ꯐꯨ
ꯑꯥ
ꯑꯗ ꯍꯥꯎꯋꯦꯜꯂꯨꯗꯤ
ꯎꯝ ꯃꯤꯗꯤꯀꯣ ꯀꯩꯅꯣ ꯇꯧꯋꯦ ꯃꯤ ꯈꯔꯗꯤ ꯉꯥꯗ ꯐꯥꯎ ꯑꯂꯨ ꯊꯥꯛꯑꯒ ꯊꯣꯡꯉꯤ
ꯑꯩꯗ ꯊꯣꯡꯕ ꯌꯥꯎꯋꯤ
ꯑꯗꯣ ꯑꯩꯗꯤ ꯉꯥ ꯁꯥ ꯊꯣꯡꯕ ꯀꯥꯟꯗ ꯑꯂꯨ ꯊꯥꯕꯁꯦ ꯄꯥꯝꯃꯨꯉ ꯁꯥꯁꯨ ꯍꯦꯍꯦ ꯃꯍꯥꯎꯗ ꯑꯂꯨ ꯂꯣꯏ ꯆꯥꯡꯉꯦꯕ ꯍꯨ ꯍꯥ ꯍꯥ
ꯏꯁ ꯏꯁ ꯑꯂꯨꯗ ꯂꯧ ꯆꯡꯉꯦ ꯑꯩꯗꯤ ꯉꯥ ꯊꯣꯡꯕ ꯉꯥ ꯉꯥꯇꯣꯏ ꯊꯣꯡꯕꯗꯣ ꯑꯗꯨꯁꯨ ꯍꯥꯎꯋꯦꯒꯤꯗꯤ ꯉꯥ ꯊꯣꯡꯉꯒ ꯂꯣꯏ ꯇꯨꯍꯟꯕꯗꯣ
ꯑꯗꯣ ꯀꯩꯅꯣ ꯇꯧꯁꯤꯅꯦ ꯌꯨꯝ ꯑꯥ ꯑꯩꯈꯣꯏ ꯈꯨꯟꯗ ꯆꯠꯂꯗꯤ ꯉꯥ ꯐꯥꯎ ꯆꯠꯁꯦ
ꯉꯥ ꯐꯕ ꯆꯠꯁꯤꯦ ꯀꯩꯅ ꯑꯩ ꯑꯩꯁꯨ ꯆꯠꯅꯤꯡꯉꯤꯅꯤꯅꯦ
ꯑꯥ ꯇꯨꯔꯦꯜ ꯀꯩꯅꯣ ꯃꯇꯥꯏꯗ ꯆꯠꯂꯒꯥ ꯊꯣꯡꯉꯒ ꯆꯥꯕꯗꯣ ꯆꯠꯁꯤꯅꯦ
ꯑꯩ ꯕꯦꯂꯦꯛꯅ ꯆꯠꯁꯦ ꯆꯦꯛ ꯆꯦꯛꯇꯨꯅ ꯀꯩꯅꯣ ꯇꯧꯁꯦ ꯂꯪꯕꯗꯣ
ꯑꯥꯎ ꯑꯧ ꯑꯧ ꯆꯦꯛꯅ ꯂꯥꯎꯉꯨꯗ ꯑꯩ ꯍꯩꯌꯦꯗ
ꯅꯪ ꯅꯪ ꯅꯍꯥꯟ ꯑꯃꯨꯛ ꯀꯩꯅꯣꯗꯣ ꯉꯥꯔꯤ ꯑꯁꯥꯡꯕꯗꯣ ꯑꯗꯨꯁꯨ ꯐꯗꯥꯏꯅꯦ
ꯎꯝ ꯆꯦꯛꯇꯣ ꯑꯩ ꯄꯥꯏꯕ ꯍꯩ
ꯑꯩꯁꯨ ꯕꯤꯠ ꯂꯩꯌꯦꯕ ꯑꯗꯨꯃꯥꯏꯅ ꯆꯠꯄꯗꯣ ꯃꯃꯥꯡ ꯀꯔꯝꯕ ꯆꯍꯤꯗꯣ ꯈꯪꯗꯦ ꯑꯩꯈꯣꯏꯒꯤ ꯄꯥꯁꯇꯔ ꯍꯧꯖꯤꯛ ꯄꯨꯕꯗꯣ ꯑꯗꯣ ꯀꯩꯅꯣ ꯇꯣꯏꯔꯤꯉꯥꯏ ꯄꯥꯈꯪ ꯑꯣꯏꯔꯤꯉꯩꯗ ꯑꯩꯈꯣꯏ ꯑꯃꯔꯒꯤ ꯆꯠꯂꯦꯕ ꯑꯩ ꯏꯃꯥꯟ ꯏꯃꯥꯟꯅꯕꯤ ꯏꯃꯥꯟꯅꯕ ꯑꯩꯈꯣꯏ ꯃꯤ ꯇꯔꯨꯛꯃꯨꯛ ꯁꯨꯔꯝꯃꯅꯤ ꯑꯩꯈꯣꯏꯒꯤ ꯀꯩꯅꯣꯗꯣ ꯑꯩꯈꯣꯏꯒꯤ ꯑꯩꯈꯣꯏ ꯈꯨꯟ ꯃꯈꯥꯒꯤ ꯂꯩꯀꯥꯏ ꯂꯩꯕꯗꯣ ꯑꯗꯨꯗꯒꯤ ꯐꯥꯕ ꯐꯥꯕ ꯍꯧꯔꯦ ꯑꯥ ꯃꯈꯥꯗ ꯃꯈꯥꯗ ꯑꯩꯈꯣꯏꯒꯤ ꯈꯨꯟ ꯃꯈꯥꯗ ꯑꯩꯈꯣꯏꯒꯤ ꯊꯣꯡ ꯊꯣꯡ ꯂꯩꯕꯗꯣ ꯕ꯭ꯔꯤꯖ ꯂꯩꯕꯗꯣ ꯑꯗꯨꯒꯤ ꯃꯈꯥꯗꯒꯤ ꯐꯥꯕ ꯍꯧꯕꯅꯦꯕ ꯑꯗꯣ ꯐ ꯐꯒꯠꯂꯦ ꯐꯒꯠꯂꯒ ꯑꯩꯈꯣꯏꯒꯤ ꯂꯧꯕꯨꯛ ꯂꯩꯕꯗꯣ ꯑꯗꯨꯏꯗ ꯊꯣꯡ ꯊꯣꯡꯉꯥꯒ ꯆꯥꯏꯌꯦꯕ ꯈꯨꯍꯥꯑꯣꯗꯤ ꯑꯗꯨ ꯌꯥꯝ ꯍꯥꯎꯋꯦ
ꯍꯥꯎꯅꯦ ꯎꯝ ꯃꯍꯥꯎ ꯇꯉꯥꯟꯕꯅꯦꯍꯦ ꯌꯨꯝꯗꯒ ꯆꯂꯒ ꯇꯨꯔꯦꯜ ꯃ ꯀꯗꯥꯏꯗ ꯆꯠꯂꯒ ꯊꯧꯕ ꯆꯠ ꯆꯠꯄꯗꯤ ꯃꯍꯥꯎ ꯌꯥꯝ ꯇꯣꯉꯥꯟꯕꯅꯦꯍꯦ ꯂꯧꯗ ꯥꯎ ꯑꯗꯨꯃꯥꯏ ꯇꯧꯋꯤꯗꯅ ꯍꯟꯖꯥꯡ ꯍꯥꯎꯗ꯭ꯔꯁꯨ ꯂꯧ ꯑꯣꯏꯔꯗꯤ ꯑꯗꯨꯝ
ꯃꯥꯅꯤ ꯃꯥꯅꯦ ꯃꯥꯅꯦ ꯍꯥꯎ ꯍꯥꯎꯣꯏ ꯆꯠ ꯆꯠꯄꯗꯣ ꯀꯩꯅꯣ ꯇꯧꯔꯁꯤꯅꯦ ꯁꯪꯗꯅꯦ ꯍꯦꯛꯇ ꯆꯠꯄꯗꯣ
ꯅꯣꯏ ꯍꯦꯛ ꯗꯤꯁꯦꯝꯔ ꯗꯤꯁꯦꯝꯔꯗ ꯗꯤꯁꯦꯝꯕꯔꯗ ꯆꯠꯄ
ꯀꯔꯤ ꯇꯥꯕ꯭ꯔꯣ ꯇꯥꯕ꯭ꯔꯣ ꯍꯜꯂꯣ ꯍꯣꯏ ꯗꯤꯁꯦꯝꯕꯔ ꯑꯩꯈꯣꯏ ꯑꯩꯈꯣꯏꯅ ꯊꯦꯡꯅ ꯂꯥꯛꯑꯦꯕ ꯕ ꯀꯨꯝꯍꯩꯒꯤ ꯂꯥꯛꯄꯗꯣ ꯑꯗꯨꯒ ꯑꯩꯈꯣꯏꯒꯤ ꯗꯤꯁꯦꯝ ꯈ꯭ꯔꯤꯁꯃꯥꯁ ꯂꯣꯏꯔꯒ ꯅꯅꯤꯌꯨ ꯌ꯭ꯔꯒꯤ ꯃꯔꯛꯇꯣ ꯆꯠꯁ ꯍꯥꯏꯔꯒ ꯆꯠꯄ ꯇꯥꯕꯅꯤ ꯆꯠꯄ ꯌꯥꯏ ꯑꯗꯨꯒ ꯑꯗꯨ ꯅꯪꯗꯕꯅꯤ ꯑꯗꯨꯁꯨ ꯑꯩꯈꯣꯏꯒꯤ ꯅ꯭ꯌꯨ ꯌꯔ ꯂꯣꯏꯔꯒ ꯆꯠꯄ ꯌꯥꯏ
ꯑꯣ
ꯅ꯭ꯌꯨꯌꯔ ꯂꯣꯏꯔꯦꯗꯅ ꯅ꯭ꯌꯨꯌꯔ ꯂꯣꯏꯔꯒ ꯀꯦꯝ ꯐꯥꯏꯌꯔ ꯂꯣꯏꯔꯒ ꯀꯦꯝꯐꯥꯏꯌꯔ ꯂꯣꯏꯔ ꯃꯇꯨꯡ ꯑꯩꯈꯣꯏꯁꯨ ꯁꯨꯇꯤ ꯈꯔ ꯁꯥꯡ ꯅꯧꯔꯒꯦꯕ ꯑꯗꯨꯗ ꯆꯠꯂꯁꯦ ꯌꯥꯝ ꯆꯥꯅꯤꯡꯈꯦꯗ ꯅꯪꯅ ꯍꯧꯗꯣꯔꯛꯇꯅ ꯃꯇꯝꯕꯨꯗꯤ ꯋꯥꯠꯂꯤ
ꯑꯗ ꯄ꯭ꯔꯤ ꯄ꯭ꯂꯥꯟ ꯇꯧꯕꯗꯤ ꯐꯩꯅ
ꯍ ꯍꯣꯏ ꯐꯩꯌꯦ ꯐꯩ ꯑꯩꯗꯤ ꯑꯗꯨ ꯂꯪꯕ ꯍꯩꯇꯦ ꯐꯥꯕ ꯍꯩꯇꯦꯅꯦ
ꯑꯩ ꯍꯩꯌꯦ ꯑꯩ ꯇꯥꯛꯄꯤꯒꯦ
ꯑꯩꯈꯣꯏ ꯎ ꯀꯩꯅꯣ ꯇꯨ ꯊꯥꯎꯖꯟ ꯀꯌꯥꯗꯅꯣ ꯑꯩꯈꯣꯏ ꯆꯠꯂꯦꯕ ꯏꯃꯥꯟꯅꯕꯤ ꯑꯃ ꯑꯪ ꯑꯗꯨ ꯏꯃꯥꯟꯅꯕꯤ ꯑꯃꯅꯦ ꯑꯕꯨꯡ ꯑꯥ
ꯍꯣꯏ ꯈꯪꯉꯦ ꯅꯪ ꯅ ꯅꯣꯏ ꯆꯠꯄꯗꯣ ꯈꯪꯉꯤꯅꯦ ꯅꯪ ꯀꯩꯅꯣ ꯇꯧꯕꯗꯣ ꯉꯥ ꯐꯥꯔꯒ ꯅꯪꯅ ꯌꯥꯝ ꯍꯔꯥꯎꯈꯤꯕꯗꯣ ꯍꯣꯏ
ꯄꯤꯇꯔꯅ ꯉꯥ ꯐꯥꯝꯕꯗꯣ
ꯐꯪꯉꯦꯍꯦ
ꯐꯩꯏꯅꯦ ꯅꯪ ꯅꯪꯅ ꯂꯪꯕꯗ ꯉꯥ ꯍꯣꯏ ꯅꯪ ꯅ ꯂꯪꯕꯗ ꯉꯥ ꯊꯨꯔꯛꯄꯗꯣ ꯑꯗꯨꯗ ꯅꯪ ꯌꯥꯝ ꯍꯔꯥꯎꯈꯤꯕꯗꯣ ꯑꯩꯁꯨ ꯈꯪꯉꯦꯅꯦ ꯎꯋꯦꯅꯦ
ꯏꯁ ꯏꯁ ꯅꯪ ꯌꯥꯝ ꯎꯕꯒꯤ ꯇꯥꯏꯞꯇ
ꯈꯪꯉꯦ ꯀꯅꯥꯒꯤ ꯕꯤꯗꯤꯑꯣꯗꯅꯣ